ꯑ ꯑ ꯒꯨꯗ ꯃꯣꯔꯅꯤꯡ
ꯑ ꯒꯨꯗ ꯃꯣꯔꯅꯤꯡ ꯇꯔꯤ ꯆꯄ꯭ꯔꯣ ꯉꯁꯦ
ꯑꯩ ꯅꯣꯡ ꯆꯨꯕꯒꯤ ꯆꯔꯁꯦ ꯂꯞꯄꯒꯤ ꯆꯠꯄ ꯉꯝꯗꯅ ꯆꯠꯇ꯭ꯔꯔꯤꯅꯦ
ꯑꯣ ꯑꯩꯈꯣꯏꯗꯗꯤ ꯅꯝ ꯆꯨꯗꯦ ꯍꯧꯒꯠꯄꯅꯦꯕ
ꯑ ꯑꯦꯂꯝ ꯑꯦꯂꯝꯁ
ꯑꯣ ꯅꯠꯇꯦ ꯀꯩꯅꯣ ꯕꯣꯜ ꯌꯦꯡꯕꯒꯤ ꯑꯩ ꯆꯠꯇꯕꯅꯦ
ꯑꯣ ꯍꯣꯏꯅꯦ ꯍꯣ ꯌꯦꯡꯗꯦꯗ ꯇꯨꯝꯅꯤꯡꯕꯅ
ꯑꯗꯨꯅꯦ ꯇꯨꯝꯅꯤꯡꯕꯗꯣ ꯑꯩ ꯑꯗꯨꯝ ꯌꯦꯡꯉ ꯌꯦꯡꯉꯒ ꯑꯗꯨꯝ ꯇꯨꯝꯕꯅꯦꯕ ꯑꯩꯁꯨ
ꯑꯥ ꯕꯣꯜꯗꯤ ꯌꯦꯟꯗ꯭ꯔꯦ
ꯎꯝ ꯅꯨꯡꯉꯥꯏꯕꯅꯦ ꯉꯁꯤꯒꯤꯗꯣ
ꯑꯌꯨꯛꯀꯤ ꯑꯌꯨꯛꯀꯤꯁꯤꯗꯤ ꯍꯧꯒꯠꯄ ꯉꯝꯗ꯭ꯔꯦ ꯑꯍꯤꯡ ꯉꯔꯥꯡ ꯑꯍꯤꯡꯒꯤꯁꯨ ꯉꯥꯏꯕ ꯉꯝꯗ꯭ꯔꯦ ꯃꯇꯝꯗꯣ ꯑꯣꯝ
ꯑꯣ ꯍꯣꯏ ꯊꯦꯡꯃꯟꯕꯩꯅꯦ ꯃꯣꯏꯒꯤ ꯇꯥꯏꯃꯤꯡꯗꯣ ꯃꯣꯏꯅ ꯁꯦꯝꯕꯗꯣ ꯎꯝ ꯆꯥꯟꯅꯗꯕ ꯂꯩꯅꯦ ꯍꯣꯏ ꯑꯗꯨ ꯃꯣꯔꯅꯤꯡꯒꯤꯗꯤꯌꯥꯁ ꯑꯗꯨꯒ ꯃꯣꯔꯅꯤꯡꯒꯤꯅ ꯉꯁꯤ ꯑꯃꯨꯛꯀ ꯁꯟꯗꯦ ꯇꯥꯕ ꯑ ꯐꯣꯟ ꯆꯞꯄꯦ ꯅꯦꯡꯐꯧ ꯅꯨꯡꯉꯥꯏꯇꯕ ꯃꯥꯜꯂꯦ
ꯗ꯭ꯔꯦ ꯑꯣꯁꯦ ꯌꯥꯗ
ꯍꯣꯏ ꯅꯕꯨ ꯈꯔꯥ ꯅꯨꯡꯉꯥꯏꯇꯦ ꯅꯉ ꯄꯥꯟ ꯊꯣꯛꯣꯛꯀꯦ
ꯍꯣꯏ ꯌꯥꯔꯦ ꯀ ꯇꯧꯁꯦ ꯑ ꯑ ꯇꯥꯏ ꯑꯩꯅꯤ ꯐꯖꯅ ꯇꯥꯏꯌꯦ ꯎꯝ
ꯀꯃꯜ
ꯑꯗꯤ
ꯑꯣ ꯍꯧꯖꯤꯛ ꯑꯩꯁꯨꯜ ꯇꯥꯔꯦ ꯍꯧꯖꯤꯛꯁꯦ
ꯑꯩꯁꯨ ꯇꯥꯔꯦ ꯍꯧꯖꯤꯛꯇꯤ
ꯑꯦ ꯀꯩꯇꯧ ꯂꯩꯕ ꯅꫭ
ꯍꯧꯖꯤꯛꯇꯤ ꯑꯗꯨꯝ ꯍꯧꯒꯠꯂꯒ ꯀꯩꯅꯣ ꯑꯩꯒꯤ ꯈꯣꯟꯁꯦ ꯅꯪꯅ
ꯆꯥꯛ ꯏꯟꯖꯥꯡ
ꯑꯩꯅ ꯍꯥꯏꯕ ꯂꯣꯏꯕ ꯀꯥꯟꯗ ꯅꯪꯅ ꯇꯥꯗꯕ ꯃꯥꯂꯦ ꯑꯗꯨꯒ ꯑꯩ ꯑꯩꯅ ꯍꯥꯏꯕ ꯂꯣꯏꯔꯒ ꯑꯩꯗꯤ ꯇꯥꯏꯌꯦ ꯐꯖꯅ ꯇꯥꯏꯌꯦ
ꯅꯦꯠ ꯌꯗꯦ ꯅꯦꯠꯁꯦ ꯈꯔ ꯁ꯭ꯂꯣ ꯑꯣꯏꯕꯒꯤ ꯑꯣꯏꯔꯝꯒꯅꯤ ꯇꯌꯦꯕ ꯑꯥ ꯈ꯭ꯔꯥ ꯏꯁꯂꯣ ꯑꯥꯏꯕ ꯃꯥꯟꯂꯦ
ꯑꯗꯨꯅꯦ
ꯑꯥ ꯆꯥꯛ ꯆꯥꯅꯅꯤ ꯇꯧꯔꯏꯁꯦ ꯑ ꯌꯨꯝ ꯂꯩꯅꯤꯗ
ꯎ ꯍꯧꯖꯤꯛꯇꯤ ꯌꯥꯔꯦ ꯉꯁꯥꯏꯗꯤ ꯑꯩꯅ ꯍꯥꯏꯕ ꯀꯥꯟꯗ ꯅꯪꯉꯣꯟꯗ ꯌꯧꯗꯦꯕꯀꯣ ꯀꯣ ꯑꯗꯨꯒ ꯑꯩꯅ ꯍꯥꯏꯕ ꯂꯣꯏꯔꯒ ꯑ ꯅꯪꯅ ꯈꯨꯝꯕꯗꯨ ꯇꯣꯉꯥꯟ ꯑꯩꯅ ꯈꯨꯝꯕꯗꯨ ꯇꯣꯉꯥꯟ ꯑꯗꯨꯝ ꯇꯧꯋꯦꯕ
ꯑꯣ ꯈꯔ ꯏꯁꯂꯣ ꯆꯠ ꯃꯥꯂꯦ ꯍꯣꯏ
ꯍꯥꯏ ꯈ꯭ꯔꯥ ꯁꯂꫭ ꯏꯁꯂꯣꯗ ꯆꯠ ꯄꯩꯅꯦ
ꯎꯝ ꯑ ꯅꯣꯡ ꯆꯨꯕꯒꯤ ꯃꯄꯥꯟ ꯊꯣꯛꯄ ꯌꯥꯗ꯭ꯔꯥ ꯂꯩꯌꯦ ꯑꯩꯈꯣꯏꯗꯤ
ꯑꯁ ꯀꯩꯒꯤꯅꯣ ꯑꯩꯈꯣꯏꯗꯗꯤ ꯌꯥꯝ ꯁꯥꯔꯒ ꯂꯩꯌꯦ ꯅꯣꯡ ꯆꯨꯔꯗꯤ ꯐꯗꯣꯏꯅꯦ ꯍꯥꯏꯅ ꯈꯟꯕꯅꯦ ꯑꯩꯗꯤ ꯑꯩꯉꯣꯟꯗꯗꯤ
ꯑꯩ ꯐꯤ ꯐꯤꯔꯣꯟ ꯁꯨꯔꯒ ꯅꯨꯃꯤꯠ ꯍꯅꯤ ꯑꯍꯨꯝ ꯁꯨꯔꯦ ꯇꯪꯕ ꯉꯝꯗꯅꯅꯥ ꯑꯗꯨꯝ ꯂꯩꯌꯦ
ꯎꯝ ꯅꯝꯊꯤꯕꯅꯦ ꯀꯗꯨꯗꯣ
ꯍꯣꯏ ꯑꯗꯨꯅꯦ ꯈ꯭ꯋꯥꯏꯗꯤ ꯇꯟꯕꯁꯦ ꯑꯗꯨꯅꯦꯕ
ꯑꯗꯨꯅꯦ ꯍꯣꯏ ꯇꯜꯂꯦ ꯑꯗꯨꯒ ꯑꯩꯈꯣꯏ ꯑꯩꯈꯣꯏ ꯑꯗꯣꯝꯗꯗꯤ ꯅꯨꯡ ꯆꯨꯔꯗꯤ ꯂꯦꯞꯇꯦ ꯍꯥꯏꯕ ꯑꯝꯇ
ꯑꯥ ꯍꯣꯏ ꯂꯦꯞꯄꯤꯗ꯭ꯔꯦ ꯑꯩꯈꯣꯏꯒꯤꯁꯨ ꯑꯗꯨꯝ ꯆꯨꯔ ꯂꯩꯔꯦ ꯉꯥꯏꯍꯥꯛ ꯍꯥꯡꯗꯧꯅꯤ ꯉꯥꯏꯍꯥꯛ ꯑꯗꯨ ꯆꯨꯨꯔꯛꯀꯅꯤ
ꯑꯗꯨꯒ ꯉꯍꯥꯛ ꯀꯩꯩꯅꯣ ꯇꯧꯒ ꯀꯪ ꯍꯥꯡꯕ ꯀꯥꯟꯗ ꯐꯥꯎꯔꯗꯤ ꯑꯃꯨꯛꯀ ꯅꯨꯡ ꯆꯨꯔꯛꯀꯅꯤ ꯀꯣ ꯌꯥꯝ ꯋꯥꯍꯟꯕꯅꯦ ꯐꯤ ꯁꯨꯕꯁꯨ ꯅꯨꯡ ꯆꯨꯕ ꯀꯥꯟꯗ
ꯎꯝ ꯄꯨꯊꯣꯛ ꯄꯨꯁꯤꯟ ꯇꯧꯕꯁꯦ ꯌꯥꯝ ꯋꯥꯏꯌꯦꯕ
ꯑꯗꯨ ꯎꯝ ꯆꯥꯛꯇꯤ ꯆꯥꯔꯕꯣ
ꯆꯥꯗ꯭ꯔꯤ ꯊꯣꯡꯅ ꯊꯝꯃꯦ
ꯊꯦꯡꯉꯦꯅ ꯉꯁꯤꯗꯤ ꯅꯣꯏꯅ ꯊꯦꯡꯅ ꯊꯦꯡꯅ ꯆꯥꯕ꯭ꯔꯣ
ꯍꫭꯏ ꯉꯁꯤꯗꯤ ꯑꯗꯨꯝ ꯀꯩꯁꯨ ꯇꯧꯔꯣꯏ ꯍꯥꯏꯅ ꯈꯔ ꯊꯦꯡꯅ ꯊꯣꯡꯕ ꯑꯗꯨ ꯑꯗꯨꯝ ꯊꯝꯕꯤꯅꯤꯗ ꯆꯥꯔꯕꯣ ꯅꯣꯏꯗꯤ
ꯗ꯭ꯔꯤꯗ ꯑꯩꯈꯣꯏꯗꯤ ꯍꯧꯔꯦꯟ ꯄꯨꯡ ꯑꯃ ꯄꯨꯡꯅꯤꯗ ꯄꯨꯡ ꯑꯃ ꯄꯨꯡ ꯑꯅꯤ ꯑꯗꯨꯋꯥꯏꯗ ꯆꯥꯗꯣꯏꯅꯦ
ꯑꯣ ꯑꯣ ꯅꯣꯏ ꯅꯣꯏ ꯇꯥꯏꯃꯤꯡꯁꯦ ꯑ ꯑꯣꯏꯔꯦꯅꯦ
ꯍꯣꯏ ꯑꯩꯈꯣꯏꯗꯤ ꯎꯝ ꯕ꯭ꯔꯦꯛꯐꯥꯁꯄꯨꯗꯤ ꯄꯤꯌꯦꯕꯀꯣ
ꯑꯥ
ꯕ꯭ꯔꯦꯛꯐꯥꯁ ꯄꯤꯔꯒ ꯑꯩꯅ ꯍꯧꯒꯠꯄ ꯊꯦꯡꯃꯟꯕꯒꯤ ꯆꯥꯅꯤꯡꯗꯕꯤꯗ ꯑꯗꯨꯝ ꯊꯝꯃꯒ ꯂꯩꯌꯦ
ꯑꯥ ꯍꯣꯏꯅꯦ
ꯑꯥ ꯈꯪꯗ꯭ꯔꯦꯅꯦ ꯅꯣꯡ ꯆꯨꯕꯒꯤ ꯆꯥꯛꯁꯨ ꯆꯪꯗ꯭ꯔꯦ ꯆꯥꯕꯗ
ꯇꯨꯝꯕꯗꯨ ꯅꯨꯡꯉꯥꯏꯕꯅꯦ ꯅꯣꯡ ꯆꯨꯕ ꯀꯥꯟꯗ
ꯍꯣꯏ ꯑꯗꯨ ꯌꯥꯎꯒꯅꯤꯡꯗ꯭ꯔꯦꯕ
ꯑꯗꯨꯝ ꯇꯨꯝꯃꯒ ꯂꯩꯌꯣ ꯀꯩꯅꯣ ꯉꯁꯤꯗꯤ ꯁꯨꯇꯤꯅꯤꯅ
ꯍꯣꯏ ꯑꯗꯨ ꯇꯨꯝꯔꯒ ꯂꯩꯕ ꯇꯥꯔꯦ
ꯏꯕꯥꯅꯤꯒꯤꯗꯕꯁꯦ ꯈꯔ ꯈꯔ ꯇꯞꯄ ꯍꯧꯔꯦ ꯑꯃꯨꯛꯀ
ꯀꯔꯤꯔꯣꯀꯣ ꯁꯤꯅꯦꯃꯁꯦ
ꯈꯪꯗꯦ ꯀꯩꯒꯤꯅꯣ ꯑꯩꯉꯣꯟꯗꯒꯤ ꯑꯣꯏꯔꯝꯃꯤ
ꯈꯪꯗꯦꯑꯩꯁꯨ ꯇꯝꯉꯝꯕ ꯅꯠꯇꯦ ꯐꯥꯏꯚ ꯖꯤꯕꯨꯗꯤ ꯂꯩꯕ
ꯑꯣ ꯑꯩꯉꯣꯟꯗꯁꯨ ꯑꯗꯨꯃꯥꯏꯅ ꯇꯧꯋꯦ ꯐꯥꯏꯚ ꯖꯤꯕꯨꯗꯤ ꯂꯩꯌꯦꯕꯀꯣ ꯑꯗꯨꯕꯨ ꯈꯔ ꯃꯔꯛ ꯃꯔꯛꯇꯗꯤ ꯑꯗꯨꯝ ꯑꯩ ꯀꯈꯣꯏꯩꯅꯣ ꯇꯧꯕꯗꯣ ꯅꯦꯠꯋꯥꯛꯁꯦ ꯀꯩꯒꯤꯅꯣ ꯈꯪꯗꯦ
ꯑꯗꯨ ꯌꯥꯝ ꯁ꯭ꯂꯣ ꯑꯣꯏꯕ ꯀꯥꯟꯅ ꯌꯥꯝ ꯅꯣꯛꯅꯤꯡꯉꯦꯕ ꯃꯔꯛ ꯃꯔꯛꯇꯨꯗꯤ
ꯑꯁꯤꯁꯨ
ꯈꯨꯝ ꯈꯨꯝꯕꯗꯨ ꯇꯨꯡꯉꯥꯟ ꯇꯨꯡꯉꯥꯟꯂꯤꯑ
ꯑꯥ ꯑꯦ ꯑꯗ ꯑꯩꯉꯣꯟꯗ ꯆꯞ ꯆꯥꯅ ꯑꯗꯨꯝ ꯇꯥꯏꯑꯌꯦ
ꯑ ꯍꯧꯖꯤꯛꯀꯤꯗꯤ ꯍꯧꯖꯤꯛꯀꯤꯗꯤ ꯆꯨꯝꯃꯦ ꯑꯗꯨꯒ ꯑꯩꯒꯤꯗꯣ ꯌꯥꯝ ꯅꯧꯅꯤꯡꯉꯦꯕ
ꯑ ꯑ ꯑꯣ ꯖꯠ ꯖꯠꯅꯤꯗ ꯇꯧꯔꯤꯁꯦ
ꯍꯣꯏ ꯆꯠꯖꯠꯂꯦ ꯑꯁ
ꯑꯗꯨ ꯀꯩ
ꯏꯪꯕ꯭ꯔꯥ ꯅꯣꯏꯗꯒꯤ ꯅꯪꯁꯤ ꯉꯁꯤꯁꯦ ꯈꯪꯗꯦ ꯀꯩꯗ ꯀꯃꯥꯏꯅ ꯇꯧꯗꯣꯏꯅꯣ ꯑꯩꯈꯣꯏꯗꯗꯤ ꯁꯥꯏꯕ ꯅꯣꯡ ꯆꯨꯗꯦꯕꯀꯣ
ꯑꯥ
ꯑꯗꯨꯒꯤ ꯁꯤꯡꯖꯨꯒꯨꯝꯕ ꯁꯦꯝꯃꯒ ꯑ ꯕ꯭ꯂꯦꯡꯀꯦꯠ ꯑ ꯌꯥꯝꯅ ꯏꯪꯕ꯭ꯔꯥꯕ ꯅꯣꯏꯗꯗꯤ
ꯕ꯭ꯂꯦꯡꯀꯦꯠ ꯃꯅꯨꯡꯗ ꯂꯩꯌꯦꯦ
ꯑꯗꯨꯗꯤ ꯑꯩꯈꯣꯏ ꯅꯪ ꯑꯩꯒ ꯌꯥꯝ ꯇꯣꯡꯉꯥꯜꯂꯦ ꯑꯩꯈꯣꯏꯗꯤ ꯁꯥꯏ ꯃꯈꯥꯗ ꯂꯩꯌꯦ
ꯍ ꯍꯈꯣꯏꯅ ꯕ꯭ꯂꯦꯡꯀꯦ ꯃꯅꯨꯡꯗ ꯂꯩꯕꯅꯤꯗ ꯑꯍ
ꯎꯝ
ꯂꯈꯔꯤꯦ ꯍꯥꯏꯇꯥꯔꯦ ꯑ
ꯎꯝ ꯑꯩꯗꯤ ꯅꯨꯡꯉꯥꯏꯌꯦ ꯅꯣꯡ ꯆꯨꯕꯁꯦ
ꯍꯣꯏ ꯃꯔꯗꯤ ꯃꯔꯛ ꯅꯨꯡꯉꯥꯏꯕꯁꯨ ꯑꯃꯍꯥꯅꯦ ꯑꯗꯨꯕꯨ ꯀꯨꯏꯅ ꯆꯣꯂꯛꯑꯗꯤ
ꯍꯣꯏ ꯍꯣꯏ ꯑꯗꯨꯃꯥꯏꯅꯗꯨꯗꯤ ꯑꯗꯨꯕꯨꯨꯗꯤ ꯑꯣꯏꯌꯦꯦꯕꯀꯣ
ꯑꯣꯚꯔ ꯆꯠꯂꯗꯤ ꯁꯥꯎꯅꯤꯡꯕ ꯑꯃ ꯌꯥꯎꯋꯦꯕ ꯂꯩꯕꯕꯨꯗꯤ ꯅꯨꯡꯉꯥꯏ ꯑꯗꯨꯕꯨ ꯆꯠꯊꯣꯛ ꯆꯠꯁꯤꯟ ꯇꯧꯕꯁꯦ ꯅꯨꯡꯉꯥꯏ ꯑꯗꯨꯝ ꯐꯛ ꯇꯥꯕꯤ ꯍꫭ ꯈꯔꯥ ꯇꯟꯕ ꯍꯥꯏꯇꯔꯦ
ꯑꯗꯨ ꯍꯣꯏ ꯊꯕꯛ ꯆꯠꯄꯒꯨꯝꯕ ꯑꯗꯨꯒ ꯎꯟꯁꯀꫭꯒꯨꯝꯕ ꯆꯠꯄ ꯀꯥꯟꯗꯁꯨ ꯌꯥꯝꯅ ꯀꯩꯅꯣ ꯇꯧꯕꯅꯦ ꯅꯣꯡꯆꯨꯔꯦ ꯇꯜꯂꯦꯕ ꯑꯗꯨꯝ ꯇꯨꯝꯃꯒ ꯂꯩꯅꯤꯡꯉꯦꯕ
ꯌꯨꯝ ꯃꯅꯨꯡꯗ ꯕꯣꯗꯤ ꯂꯩꯕꯗꯤ ꯌꯥꯝ ꯅꯨꯡꯉꯥꯏꯕꯀꯣ
ꯊꯃ ꯃꯈꯥꯏ ꯑꫭꯗ
ꯍꯣꯏ ꯑꯗꯨꯅꯦ ꯑꯩꯈꯣꯏꯗꯤ ꯉꯁꯤꯁꯦ ꯎꯝ ꯁꯤꯡꯖꯨꯒꯨꯝꯕ ꯁꯦꯝꯃꯒ ꯆꯥꯒꯦꯅ ꯈꯟꯕꯅꯦ
ꯑꯩꯁ ꯅꯨꯡꯉꯥꯏꯗꯧꯔꯦꯗ ꯌꯧꯅꯤꯡꯉꯦꯍꯦ ꯅꯔꯛꯇ ꯇꯥꯏꯌꯦ
ꯂꯥꯛꯑꯣ ꯂꯥꯛꯑꯣꯕ ꯄꯥꯏꯔꯛꯑꯣ ꯃꯐꯝ ꯈꯪꯗꯝꯕꯁꯤꯗꯈꯣꯏ
ꯅꯣꯏꯒꯤ ꯁꯤꯟꯖ ꯄꯥꯔꯇꯤꯗ ꯌꯧꯅꯤꯡꯉꯦ ꯍꯥꯏꯕ
ꯑꯗꯨ ꯂꯥꯛꯑꯣ ꯍꯥꯏꯕ ꯑꯩꯅ ꯍꯥꯏꯗꯤ
ꯄꯌꯦ ꯐꯅ
ꯑꯃꯨꯛꯀ ꯍꯧꯔꯦꯔꯤꯕ ꯉꯁꯥꯏ ꯑꯩꯅ ꯍꯥꯏꯕꯗꯣ ꯍꯧꯖꯤꯛ ꯈꯛꯇ ꯇꯪꯅ ꯈꯨꯝꯃꯤꯕ
ꯑꯩ ꯀꯔꯤꯒꯤ ꯅꯦꯋꯥꯅꯣꯍꯦ ꯇꯧꯔꯤꯁꯦ
ꯏꯕꯥꯅꯤꯒꯤꯅꯦ ꯅꯋꯥꯛꯁꯦ ꯌꯥꯝ ꯅꯣꯛꯅꯤꯡꯉꯦ
ꯇꯧꯑꯣꯣꯏꯅꯦ
ꯅꯪꯒꯤꯗꯤ ꯅꯪꯒꯤ ꯈꫭꯟꯗꯨ ꯆꯞ ꯆꯞꯄꯒ ꯇꯧꯋꯦ
ꯅꯤꯡꯃꯒꯤꯁꯦ ꯀꯦꯩꯅꯣ ꯇꯧꯕ ꯃꯂꯦ ꯑꯩꯒꯤ ꯋꯥꯕꯁꯨ ꯂꯧꯣꯛꯈꯧꯕ ꯑꯩꯒꯤ ꯅꯦꯠꯋꯛꯁꯦ
ꯃꯗ
ꯑꯗꯨꯒꯤ ꯑꯣꯏꯔꯝꯅꯤ ꯍꯧꯖꯤꯛꯇꯤ ꯐꯖꯅ ꯇꯥꯏ ꯑꯩꯗꯤ
ꯆꯨꯕꯒ ꯅꫭꯡ ꯆꯨꯕꯒ ꯑꯃꯨꯛ ꯑꯗꯨꯝ ꯅꯣꯡꯆꯨꯔꯗꯤ ꯈꯔ ꯑꯃꯨꯛ ꯄ꯭ꯔꯣꯕ꯭ꯂꯦꯝ ꯊꯣꯛꯄꯗꯣ ꯍꯦꯛꯇ
ꯎꯝ
ꯑꯍꯝ ꯋꯦꯗꯔ ꯌꯥꯗ꯭ꯔꯗꯤ ꯅꯦꯋꯥꯁꯨ ꯈꯔ ꯁꯂꯣ ꯆꯠꯂꯦꯕꯀꯣ ꯑꯩꯒꯤ ꯍꯌꯥ
ꯎꯝ ꯀꯌꯥ
ꯅꯣꯏꯗꯤꯛ ꯀꯔꯤ ꯀꯔꯤ ꯆꯅꯔꯤꯒꯦ
ꯀꯩ ꯀꯩꯕꯥ
ꯀ꯭ꯔꯤ ꯀ꯭ꯔꯤ
ꯎꯝ
ꯆꯥꯎ ꯆꯅꯕꯤꯒꯦ ꯀ ꯅꯣꯏꯕꯣ
ꯑꯣ ꯑꯩꯈꯣꯏꯁꯦ ꯎꯝ ꯃꯣꯏꯅ ꯄꯤꯕꯗꯣ ꯑꯩꯣꯏꯅ ꯍꯪꯗꯠꯖꯇ ꯦꯃꯦꯦꯟ ꯇꯥꯗ
ꯀꯔꯤꯒꯦ ꯍꯥꯏꯕ ꯏꯟꯖꯥꯡ ꯏꯟꯁꯥꯡ
ꯑꯗꯨꯝ ꯃꫭ ꯑꯩꯈꯣꯏꯗꯤ ꯍꯣꯁꯇꯦꯜꯗ ꯂꯩꯕꯒꯤꯀꯣ ꯃꯣꯏꯅ ꯌꯦꯟꯁꯥꯡ ꯄꯤꯕꯗꯣ
ꯎ
ꯆꯠ ꯄꯤꯌꯦꯕꯅꯦ ꯇꯥꯗꯦꯕ ꯅꯩꯕꯣꯛꯁꯦ ꯌꯥꯝ ꯆꯞꯄꯦ ꯌꯥꯝ ꯅꯨꯡꯉꯥꯏꯇꯦꯀꯣ
ꯑꯥ ꯑꯥꯆꯋꯥꯏꯗꯃꯛꯇ ꯑꯗꯨꯝ ꯐꯕꯅꯤꯅꯦ ꯖꯥꯠ ꯖꯥꯠ ꯆꯥꯕ ꯑ
ꯑ
ꯄꯅꯤꯌꯔ ꯇꯧꯔꯤꯁꯦ ꯈꯟꯗꯦꯅꯦ ꯑꯩ ꯐꯖꯅ ꯇ
ꯇꯨ ꯑꯩꯅꫪꯥ
ꯑꯗꯨꯒꯕ
ꯑꯣ ꯇꯥꯕꯨꯗꯤ ꯇꯥꯏꯕ ꯀꯣꯣꯟ ꯅꯪ ꯀꯁꯨ ꯍꯥꯏꯗꯤ ꯑꯗꯨꯒ ꯑꯗꯨꯕꯨ ꯑꯩꯅꯪ ꯉꯁꯥꯏ ꯍꯥꯏꯈꯤ ꯊꯤꯈꯤꯕꯗꯨ ꯋꯥꯋꯔꯁꯇꯨ ꯑꯩꯅ ꯑꯇꯣꯞꯄ ꯑꯃꯨꯛꯀ ꯉꯥꯡꯕ ꯀꯥꯟꯗ ꯅꯪꯅ ꯉꯁꯥꯏꯒꯤꯗꯨꯣ ꯑꯗꯨꯝꯃꯨꯛꯀ ꯈꯨꯝꯂꯛꯑꯦꯕ ꯑꯗꯨꯝ ꯇꯧꯋꯦꯕ ꯑꯩꯉꯣꯟꯗꯗꯤ
ꯂꯩꯅꯦ ꯑꯩꯉꯣꯟꯗ ꯑꯩꯉꯣꯟꯗꯩ ꯃꯂꯦ
ꯏꯕꯥꯅꯤꯒꯤ ꯅꯦꯋꯥꯛ ꯅꯠꯇꯕ ꯖꯥꯠꯂꯥ ꯏꯕꯥꯅꯤꯒꯤ ꯅꯇꯕ ꯆꯥꯠꯂꯥ ꯈꯪꯗꯦ
ꯒꯨꯝꯕ ꯄ꯭ꯔꯣꯕ꯭ꯂꯦꯝꯁꯨ ꯃꯔꯛꯇꯗꯤ ꯑꯗꯨꯝ ꯊꯦꯡꯅꯩ ꯍꯣꯏ
ꯎꯝ
ꯎꯍꯝ
ꯑꯩꯅ ꯑꯩꯅ ꯉꯁꯥꯏ ꯀꯩ ꯍꯥꯏꯒꯦ ꯑꯣ ꯑꫭ ꯅꯪꯗꯤ ꯀꯩ ꯏꯟꯁꯥꯡ ꯊꯣꯡꯉꯒꯦ
ꯀꯩꯅꯣ ꯇꯧꯕꯗ ꯁꯨꯝꯕꯣꯜ ꯇꯧꯋꯦ ꯑꯗꯨꯒ ꯀꯩ ꯀꯩꯅꯣ ꯐ꯭ꯔꯥꯏ ꯇꯧꯔꯒ ꯊꯝꯃꯦ
ꯑꯁ ꯍꯥꯎꯅꯤꯍꯦ ꯅꯣꯏꯒꯤꯅ ꯍꯦꯟꯅ ꯍꯥꯎꯒꯅꯤ
ꯑꯣꯄꯥꯏ ꯂꯩꯥꯏ ꯑꯍꯥꯎꯕ ꯆꯒꯤ ꯍꯥꯢꯔꯁꯨ ꯁꯟꯗꯦꯅꯤ ꯁꯥ ꯉꯥ ꯐꯪꯗꯦ ꯑꯈꯣꯏꯗꯗꯤ ꯁꯟꯗꯦꯗꯗꯤꯀꯣ
ꯑꯁ ꯁꯥ ꯉꯥꯗꯒꯤ ꯍꯦꯟꯅ ꯃꯣꯏꯅ ꯐꯖꯅ ꯀꯩꯅꯣ ꯏꯟꯁꯥꯡ ꯅꯥꯄꯤꯗꯨ ꯐꯖꯅ ꯊꯣꯡꯕꯗꯣ ꯍꯦꯟꯅ ꯍꯥꯎꯕꯅꯦꯕ
ꯍꯣꯏ ꯑꯗꯨꯕꯨꯗꯤ ꯑꯣꯏꯌꯦ ꯍꯛꯆꯥꯡꯉꯤꯗꯃꯛꯁꯨ ꯀꯥꯟꯅꯕꯀꯣ
ꯎꯝ ꯐꯠꯁꯨ ꯐꯕꯅꯦ ꯆꯥꯛꯁꯨ ꯌꯥꯝ ꯆꯥꯕ ꯆꯥꯛꯁꯨ ꯌꯥꯝ ꯆꯪꯕꯅꯦ ꯑꯗꯨꯅ
ꯍꯣꯏ ꯍꯣꯏ ꯃꯥꯅꯦ ꯑꯗꯨꯅꯤ ꯍꯣꯢ ꯑꯥ ꯑꯥ ꯑꯗꯕꯨꯨꯗꯤ ꯑꯣꯏꯌꯦ ꯑꯗꯕꯨꯨꯗꯤ ꯑꯣꯏꯌꯦ ꯍꯣꯏ
ꯗ ꯂꯩꯕ ꯀꯥꯟꯗꯗꯤ ꯑꯩ ꯑꯩꯈꯣꯏ ꯌꯨꯝꯒꯤ ꯏꯟꯁꯥꯡꯒꯨꯝꯕꯁꯦ ꯌꯥꯝꯅ ꯃꯤꯁ ꯇꯧꯋꯦꯕ ꯆꯥꯅꯤꯡꯕꯅ ꯂꯣꯏꯔꯦ
ꯍꯣꯢ ꯍꯣꯏ ꯑꯗꯨꯅꯤ ꯃꯣꯔꯣꯛꯁꯨ
ꯑꯣ ꯑꯣ ꯍꯣꯏ ꯃꯥꯅꯦ ꯃꯣꯔꯣꯛꯁꯨ ꯌꯥꯝ ꯄꯥꯝꯃꯤꯅꯦꯕ ꯑꯗꯨꯒ ꯉꯥꯔꯤ ꯍꯥꯞꯄꯁꯨ ꯑꯗꯨꯨꯅꯦ ꯑꯩꯈꯣꯏꯅ ꯇꯥꯕꯁꯦ ꯃꯣꯔꯣꯛ ꯃꯣꯔꯣꯛ ꯃꯣꯔꯣꯛ ꯍꯥꯞꯄꯦ ꯑꯗꯨ